ꯁꯤꯡ ꯊꯣꯡꯉꯕꯣ ꯀꯃꯥꯏ ꯀꯃꯥꯢ ꯇꯧꯔꯒꯦ ꯉꯁꯤꯒꯤ ꯊꯕꯛꯀ ꯆꯠꯊꯣꯛꯎꯕ꯭ꯔꯣ
ꯆꯥꯢ ꯑ ꯊꯕꯛꯁꯦ ꯊꯣꯏꯗꯣꯛꯄꯕꯨꯗꯤ ꯆꯠꯇꯦ ꯑꯩ ꯑꯌꯨꯛ ꯨ ꯍꯧꯒꯠꯂꯛꯑꯒ ꯋꯥꯛꯀꯤꯡ ꯑꯣꯏꯅ ꯃꯇꯦꯛ ꯑꯃ ꯆꯠꯂꯨꯔꯦ ꯐꯅ ꯍꯜꯂꯛꯑꯒ ꯏꯔꯨ ꯃꯥꯏꯊꯖꯔꯒ ꯑꯅꯨꯝ ꯐꯥꯗꯤ ꯆꯥꯛ ꯏꯁꯤꯡꯁꯦ ꯉꯁꯤꯗꯤ ꯈꯤꯇꯪ ꯉꯟꯅ ꯊꯣꯡꯒꯦꯅ ꯈꯜꯂꯦꯕꯀꯣ ꯑꯩꯅ
ꯑꯣ ꯑꯁ ꯀꯔꯤ ꯀꯔꯤ ꯃꯊꯦꯜ ꯁꯦꯝꯒꯦꯅ ꯈꯜꯂꯤꯅꯣ ꯃꯇꯝ ꯖꯦ ꯀꯥꯡ ꯍꯧꯖꯤꯛꯁꯦ ꯀꯥꯡ ꯃꯇꯝꯁꯨ ꯌꯧꯔꯛꯑꯝꯅꯤꯅ ꯅꯍꯥꯟ ꯗꯦꯠ ꯊꯥꯔꯇꯤꯗ ꯅꯠꯇ꯭ꯔꯣ ꯏꯁꯅꯥꯟ ꯖꯇ꯭ꯔꯥ ꯑꯣꯏ ꯑꯗꯨꯕꯣ ꯑꯩꯈꯣꯏ ꯃꯥꯅ ꯕꯥꯃꯣꯟꯗ ꯄꯣꯠ ꯊꯤꯟꯕꯗꯨꯕꯣ
ꯑ ꯃꯥꯅꯤ ꯑ ꯑꯗꯨꯅꯦ ꯊꯤꯜꯂꯦ ꯑꯗꯨꯒ ꯃꯣꯏ ꯕꯥꯃꯣꯟꯗꯒꯤꯁꯨ ꯈꯦꯆ꯭ꯔꯤꯄꯨꯗꯤ ꯄꯤꯔꯛꯑꯦ
ꯑꯥ
ꯑꯗꯣ ꯑꯩꯅ ꯉꯁꯤ ꯈꯜꯂꯤꯁꯤꯅ ꯑꯩꯈꯣꯏ ꯌꯨꯝꯗ ꯈꯦꯆꯤ ꯊꯣꯡꯒꯦꯅ ꯈꯟꯕ
ꯑꯁ ꯅꯪ ꯅꯍꯥꯟꯒꯤꯗꯣ ꯆꯥꯔꯨꯕꯗꯒꯤ ꯅꯪꯒꯤꯁꯦ ꯆꯥꯅꯤꯡꯕ ꯃꯥꯜꯂꯤꯗ
ꯃꯥꯅꯦ ꯃꯥꯅꯦ ꯍꯥꯏꯗꯤ ꯌꯨꯝꯗꯣ ꯑꯝꯇꯪ ꯄꯦꯅ ꯐꯖꯅ ꯍꯥꯏꯇꯥꯔꯦꯀꯣ ꯆꯥꯅꯤꯡꯕ ꯑꯗꯣ ꯑꯩꯅ ꯈꯜ
ꯀꯔꯤ ꯀꯔꯤꯅꯣ ꯑꯩꯁꯨ ꯍꯣꯔꯦꯟ ꯊꯕꯛ ꯀꯣꯃꯗꯤ
ꯌꯥꯏꯌꯦ ꯌꯥꯏꯌꯦ ꯂꯥꯛꯑꯣ ꯍꯥꯏꯗꯤ ꯑꯗꯨꯝ ꯈꯦꯆꯤ ꯀꯩ ꯑꯗꯨꯝ ꯈꯔ ꯑꯗꯨꯝ ꯃꯔꯥꯡ ꯀꯥꯏꯅ ꯍꯧꯒꯦꯅ ꯈꯜꯂꯦꯕꯀꯣ ꯉꯁꯤꯁꯦ
ꯑꯥ
ꯑ ꯉꯁꯤꯁꯦ ꯑꯩꯅ ꯈꯜꯂꯤꯁꯦ ꯈꯦꯆ꯭ꯔꯤ ꯑꯃ ꯊꯣꯡꯉꯒꯦ ꯑꯗꯨ ꯑꯥ ꯑꯩꯈꯣꯏ ꯃꯥꯅ ꯉꯍꯥꯟ ꯁꯣꯏ ꯑꯃ ꯂꯩꯔꯛꯑꯦꯕꯀꯣ ꯑꯗꯨ ꯑꯣ ꯑꯩꯅ ꯉꯔꯥꯡꯁꯦ ꯃꯪꯒꯜꯁꯦ ꯈꯔ ꯑꯗꯨꯝ ꯇꯤꯡꯉꯝꯃꯦ ꯑꯗꯨꯒ ꯎꯁꯣꯏꯒ ꯃꯪꯒꯜꯒꯁꯦ ꯁꯤꯃ ꯎꯇꯤ ꯑꯃ ꯐꯖꯅ ꯊꯣꯡꯉꯒꯦ
ꯑꯁ ꯅꯩꯗꯣꯔꯦꯗꯅꯥ
ꯎꯝ ꯑꯗꯒꯤ ꯑꯩꯈꯣꯏꯒꯤ ꯑꯩꯈꯣꯏ ꯏꯆꯦꯗꯣ ꯑꯗꯨꯗꯨꯒ ꯑꯩꯒ ꯊꯣꯡꯃꯤꯟꯅꯒꯗꯕꯅꯦ ꯍꯥꯏꯗꯤ ꯃꯊꯦꯜꯁꯤ ꯌꯥꯝꯕꯅꯤꯅ ꯏꯊꯟꯇꯗꯤ ꯉꯝꯃꯣꯏꯗꯕꯅꯤꯅꯀꯣ
ꯀꯔꯤ ꯀꯔꯤ ꯁꯦꯝꯒꯦ ꯍꯥꯏꯅꯣꯕ ꯑꯗꯨꯕꯣ
ꯑꯗꯨ ꯃꯥꯅ ꯄꯥꯀꯧꯔꯥ ꯑꯃꯁꯨ ꯁꯦꯝꯒꯦꯅꯗꯤ ꯍꯥꯏꯌꯦ ꯑꯗꯨꯗꯨꯒ ꯑꯩꯅ ꯍꯪꯒꯥꯥꯝ ꯃꯔꯨ ꯇꯛꯈꯥꯏꯕꯒꯤ ꯑꯩꯈꯣꯏꯒꯤ ꯃꯔꯨ ꯇꯛꯈꯥꯏꯕꯒꯤꯁꯦ ꯑꯩꯈꯣꯏꯒꯤ ꯕꯥꯕꯥꯅ ꯅꯥꯍꯟꯃꯨꯛ ꯍꯥꯏꯗꯤ ꯁꯣꯝꯗ ꯃꯤꯒꯤ ꯑꯃꯇ ꯀꯨꯏꯅ ꯕꯥꯗ ꯈꯔ ꯄꯤꯔꯛꯑꯦꯅ ꯂꯩꯕꯀꯣ ꯑꯗꯨꯗꯨꯒ ꯍꯪꯒꯥꯝ ꯃꯔꯨꯁꯤꯃ ꯍꯥꯏꯗꯤ ꯑꯩꯈꯣꯏ ꯃꯣꯔꯣꯛ ꯇꯥꯎꯔꯒ ꯃꯣꯔꯣꯛ ꯑꯆꯥꯔ ꯁꯦꯝꯕꯗꯣ ꯑꯗꯨꯗꯨꯅ ꯁꯦꯝꯃꯒꯦ
ꯑꯗꯨꯗꯣ ꯑꯩꯒꯤ ꯐꯦꯕꯣꯔꯥꯏꯠꯅꯤ
ꯑꯣ ꯑꯗꯣ ꯍꯣꯔꯦꯟ ꯅꯪꯁꯨ ꯍꯥꯏꯗꯤ ꯁꯣꯏꯗꯕꯤꯗ ꯂꯥꯛꯑꯣ ꯍꯥꯏꯗꯤ ꯑ ꯑꯩꯅ ꯍꯧꯖꯤꯛ ꯊꯣꯡꯕ ꯍꯧꯗꯣꯏꯁꯦ ꯑꯗꯨꯝ ꯍꯥꯏꯗꯤ ꯂꯣꯏꯁꯤꯜꯂꯛꯄꯗ ꯅꯍꯥꯟꯈꯩꯒꯤ ꯃꯇꯝꯗꯒꯤꯗꯤ ꯈꯤꯇꯪꯗꯤ ꯑꯗꯨꯝ ꯃꯇꯝꯁꯦ ꯆꯪꯒꯅꯤꯗꯅ ꯑꯗꯨꯅ ꯑꯩ ꯍꯣꯔꯦꯟ ꯍꯥꯏꯕꯗꯤ ꯂꯣꯏꯁꯤꯜꯂꯛꯄꯒꯤ ꯑꯗꯨꯝꯀꯥꯟꯗꯣ ꯑꯗ ꯑꯩ ꯅꯪꯉꯣꯟꯗ ꯍꯥꯏꯐꯦꯠ ꯄꯥꯎ ꯄꯤꯔꯛꯑꯒꯦ ꯑꯗꯨꯒ ꯅꯪ ꯑꯗꯨꯝ ꯂꯥꯛꯑꯣ
ꯍꯣꯏ ꯑꯩꯗꯣ ꯈꯤꯇꯪꯗꯤ ꯊꯦꯡꯗꯧ ꯃꯥꯔꯦ ꯑꯗꯣ ꯑꯩ ꯈꯔꯗꯤ ꯑꯗꯨꯝ ꯈꯥꯛꯑꯝꯃꯣ ꯅꯪꯅ
ꯑꯥ ꯌꯥꯏꯌꯦ ꯌꯥꯏꯌꯦ ꯑꯗꯨ ꯑꯣꯏꯔꯒꯁꯨ ꯑꯗꯣ ꯑꯩꯈꯣꯏꯒꯤꯁꯦ ꯊꯅꯥꯗꯤ ꯀꯩꯅꯣ ꯂꯩꯇ꯭ꯔꯦꯕꯀꯣ
ꯑꯥ
ꯑꯗꯣ ꯁꯝꯅꯥꯁꯦ ꯂꯩꯔꯨꯕꯁꯨ ꯍꯦꯛ ꯍ ꯇꯠꯂꯕꯗꯣ
ꯑꯗ ꯑꯁ ꯑꯩꯅ ꯂꯥꯛꯇꯣꯏ ꯇꯥꯏꯃꯤꯡꯁꯤꯗꯗꯤ ꯈꯔꯗꯤ ꯊꯦꯡꯈ꯭ꯔꯅꯤ ꯂꯩꯗꯤ ꯂꯩꯌꯦꯕ
ꯑꯥ
ꯑꯩ ꯁꯣꯟꯅ ꯈꯨꯠ ꯊꯥꯗꯣꯛꯄ ꯌꯥꯗꯕ ꯊꯕꯛ ꯑꯃ ꯄꯥꯏꯁꯤꯜꯂꯨꯔꯦꯕ ꯑꯗꯨꯅꯅꯦꯕ
ꯎ ꯑꯣ ꯑꯗꯨ ꯑꯣꯏꯔꯒꯅ ꯐꯔꯁꯦ ꯍꯥꯏꯗꯤ ꯁꯅꯥ ꯅꯠꯇ꯭ꯔꯒꯁꯨ ꯑꯗꯨꯝ ꯆꯥꯔꯒ ꯂꯣꯏꯔꯦ ꯅꯠꯇ꯭ꯔꯥ
ꯍꯣꯏ ꯍꯣꯏ ꯍꯣꯏ ꯃꯥꯅꯦ ꯃꯥꯅꯦ ꯑꯗꯨꯕꯨꯗꯤ
ꯍꯥꯏꯕꯗꯤ ꯑꯩꯅ ꯍꯧꯖꯤꯀꯤ ꯑꯃꯨꯛ ꯊꯝꯅꯥ ꯑꯗꯣ ꯍꯦꯛꯄ ꯀꯩꯗꯧꯕ ꯆꯠꯂꯨꯕꯗꯣꯛ ꯈꯤꯇꯪ ꯃꯇꯝꯗꯣ ꯈꯨꯌꯧꯅꯔꯅꯤꯕ
ꯍꯣꯏ ꯑꯗꯣ ꯅꯪꯒꯤ ꯁꯦꯝꯗꯣꯏꯁꯦ ꯅꯪꯒꯤꯁꯦ ꯅꯣꯏ ꯅꯣꯏ ꯍꯤꯡꯒꯣꯜꯗꯒꯤ ꯑꯗꯨꯝ ꯍꯦꯛꯑꯒ ꯇꯧꯔꯗ꯭ꯔꯥ ꯅꯠꯇ꯭ꯔꯒ ꯕꯖꯥꯔꯗꯒꯤ ꯂꯩꯒꯗ꯭ꯔꯥ ꯄꯣꯠꯁꯦ ꯀꯃꯥꯏꯅ ꯇꯧꯕꯅꯣ ꯄꯣꯠꯁꯦ ꯈꯔꯗꯤ ꯑꯗꯨꯝ ꯆꯪꯅꯤꯗꯅ
ꯍꯥꯏꯗꯤ ꯑ ꯑ ꯑꯣ ꯑ ꯍꯋꯥꯏ ꯑꯁꯥꯡꯕꯤꯒꯨꯝꯕ ꯑꯗꯒꯤ ꯃꯔꯣꯏ ꯅꯥꯀꯣꯡ ꯄꯤꯒꯨꯝꯕ ꯁꯤꯨꯒꯨꯝꯕꯁꯤꯗꯤ ꯑꯗꯨꯝ ꯑꯩꯅ ꯍꯤꯡꯒꯣꯜꯗꯗꯤ ꯑꯗꯨꯝ ꯍꯦꯛꯑꯦ ꯑꯗꯨꯒ ꯑꯩꯅ ꯂꯩꯕꯕꯨ ꯑꯗꯨꯝ ꯈꯅꯗ ꯍꯥꯏꯕꯗꯤ ꯗꯨꯀꯥꯟꯗ ꯒꯤ ꯃꯪꯒꯜꯒꯨꯝꯕ ꯎꯇꯤ ꯇꯧꯅꯕ ꯁꯤ ꯃꯉꯥꯏꯔꯦ ꯑꯇꯩ ꯃꯅꯥ ꯃꯁꯤꯡ ꯃꯔꯣꯏ ꯀꯩꯀꯩ ꯍꯥꯞꯅꯕꯕꯁꯤꯗꯤ ꯑꯩ ꯑꯗꯨꯝ ꯑꯩꯈꯣꯏ ꯍꯤꯡꯒꯣꯜꯗꯒꯤ ꯑꯗꯨꯝ ꯍꯦꯛꯑꯦ
ꯑꯗꯣ ꯑꯇꯩ ꯃꯊꯦꯜꯁꯦ ꯄꯀꯣꯔꯥꯒꯨꯝꯕ ꯑꯗꯒꯤ ꯕꯗꯥꯝ ꯀꯥꯡꯒꯧꯒꯨꯝꯕ ꯁꯥꯥꯛꯀꯨꯝꯕ ꯁꯨꯝꯕꯗꯤ ꯌꯥꯎꯔꯣꯏꯗ꯭ꯔꯥ ꯀꯃꯥꯏꯅ ꯇꯧꯅ
ꯎꯝ ꯀꯩꯅꯣꯅꯦ ꯑ ꯁꯥꯛꯀꯨꯝꯕꯁꯤꯗꯤ ꯑꯩꯁꯦ ꯈꯪꯗꯦ ꯃꯑꯣꯡꯁꯦ ꯍꯐꯠ ꯌꯦꯡꯒꯒꯦꯅ ꯁꯥꯛꯁꯤꯗꯤ ꯇꯧꯕ ꯌꯥꯏ ꯇꯧꯗꯕ ꯌꯥꯏꯕꯀꯣ ꯑꯗꯨꯝ ꯍꯥꯏꯗꯤ ꯃꯇꯝꯁꯦ ꯈꯔ ꯑꯗꯨꯝ ꯅꯪꯉꯒꯕꯨꯗꯤ ꯑꯗꯨꯝ ꯇꯧꯗꯣꯏꯅꯦ ꯑꯗꯨꯒ ꯄꯀꯧꯔꯥꯁꯤꯕꯨꯗꯤ ꯑꯗꯨꯝ ꯇꯧꯍꯔꯅꯤ ꯄꯀꯧꯔꯥ ꯍꯥꯏ ꯁꯦ ꯍꯥꯏꯗꯤ ꯑꯩꯈꯣꯏ ꯃꯍꯤ ꯀꯩ ꯌꯥꯎꯗ꯭ꯔꯒꯁꯨ ꯑꯩꯈꯣꯏ ꯄꯀꯧ ꯔꯥ ꯃꯜꯗꯣ ꯕꯣꯔꯥꯗꯒꯤ ꯈꯤ ꯈꯤꯇꯪ ꯀꯩꯅꯣ ꯇꯧꯅ ꯈꯤꯇꯪ ꯆꯥꯎꯈꯠꯅ ꯇꯧꯔꯒ ꯍꯧꯔꯒ ꯁꯦꯝꯃꯒꯦꯅ ꯇꯧꯕ
ꯑꯦ ꯑꯗꯣ ꯀꯦꯖꯤꯒꯗꯤ ꯃꯍꯤ ꯌꯥꯎꯗꯕꯗꯅ ꯌꯥꯝ ꯊꯤ ꯆꯥꯟꯅꯕꯅꯦꯍꯦ ꯍꯥꯏꯗꯤ ꯃꯍꯤ ꯌꯥꯎꯕꯗꯨꯗꯤ ꯑꯩꯈꯣꯏꯅ ꯁꯨꯝ ꯆꯥꯛ ꯨꯝꯕ ꯆꯥꯔꯛꯄ ꯑꯗꯒꯤ ꯊꯕꯛ ꯆꯠꯊꯣꯛꯑꯀꯥꯟꯗ ꯆꯥꯛ ꯂꯥꯝꯃ ꯀꯥꯟꯗꯒꯨꯝꯕ ꯆꯥꯔꯛꯄ ꯑꯗꯨꯝꯕꯗ ꯆꯥꯅꯕ ꯋꯥꯅꯦꯕꯀꯣ ꯃꯇꯨꯝ ꯃꯍꯤ ꯌꯥꯎꯗꯕꯤꯗ ꯀꯪ ꯀꯪ ꯂꯥꯎꯅ ꯉꯧꯕꯗꯣ ꯇꯥꯎꯕꯗꯣ ꯑꯗꯨꯅ ꯌꯥꯝ ꯊꯤꯅ ꯍꯦꯟꯕꯅꯦ ꯆꯥꯅꯕ ꯑꯁ ꯑꯩꯗꯤ ꯇꯤꯟꯕꯨ ꯌꯣꯠꯀꯦ ꯇꯧꯔꯦꯗ ꯅꯪꯒꯤ ꯏꯟꯖꯥꯡ ꯃꯊꯦꯜ ꯃꯌꯥꯝꯁꯦ ꯇꯥꯕꯗ
ꯃꯥꯅꯦ ꯑꯗꯣ ꯍꯥꯏꯗꯤ ꯅꯍꯥꯟꯋꯥꯏ ꯑꯩꯈꯣꯏꯅ ꯑꯉꯥꯡ ꯑꯣꯏꯔꯤꯀꯥꯟꯗꯁꯨ ꯍꯥꯏꯗꯤ ꯊꯝꯅꯥꯗꯒ ꯑꯗꯨꯃꯥꯏꯅ ꯑꯩꯈꯣꯏ ꯕꯥꯃꯣꯟꯗꯒ ꯆꯠꯄꯗ ꯈꯦꯇ꯭ꯔꯤꯅꯦ ꯎꯇꯤꯅꯦ ꯑꯗꯒꯤ ꯁꯥꯥꯛ ꯑꯗꯩ ꯄꯀꯧꯔꯥꯒꯁꯦ ꯄꯨꯨꯟꯗꯣ ꯍꯥꯞꯆꯤꯜꯂꯒ ꯌꯣꯝꯃ ꯌꯣꯝꯃꯒ ꯌꯨꯝꯗꯒ ꯄꯨꯣꯔꯛꯑꯒ ꯆꯥꯕꯗꯣ ꯌꯥꯝ ꯍꯥꯎꯕꯅꯤꯅ
ꯑꯥ
ꯑꯗꯣ ꯍꯧꯖꯤꯛꯀꯥꯟꯗꯤ ꯍꯥꯏꯗꯤ ꯀꯥꯡ ꯆꯤꯡꯕꯒꯁꯦ ꯑꯩꯈꯣꯏ ꯁ꯭ꯋꯥꯏꯁꯤꯗꯤ ꯄꯥꯛꯅ ꯇꯧꯅꯗ꯭ꯔꯦꯅꯦ ꯑꯗꯣ ꯀꯃꯥꯏꯅ ꯇꯧꯕꯅꯣ ꯈꯪꯗꯦ ꯃꯤꯒꯤꯗꯤ ꯑꯗꯨꯝ ꯆꯤꯡꯅꯩ ꯑꯗꯣ ꯑꯩꯈꯣꯏ ꯁ꯭ꯋꯥꯏꯁꯤꯒꯤ ꯐ ꯊꯤꯂꯤꯁ ꯀ
ꯇꯧꯔꯦ ꯍꯧꯖꯤꯛꯀꯥꯟꯁꯦ ꯒ꯭ꯌꯥꯟ ꯃꯦꯟꯅ ꯃꯩꯇꯥ ꯇꯥꯗ꯭ꯔꯤ ꯑꯗꯣ ꯅꯣꯏꯗꯣ ꯃꯤ ꯑꯇꯣꯞꯄ ꯒꯦꯁꯀ ꯂꯥꯛꯀꯗꯕ ꯂꯩꯕ꯭ꯔꯣ ꯅꯠꯇ꯭ꯔꯒꯅ ꯁꯨꯝ ꯅꯣꯏ ꯏꯃꯨꯡ ꯃꯅꯨꯡ ꯐꯥꯗꯣꯛ ꯆꯥꯥꯁꯦ ꯀꯥꯏꯅ ꯍꯧꯅꯔꯒ ꯆꯥꯔꯤꯔꯣ ꯀꯃꯥꯏꯅ ꯇꯧꯕꯅꯣ ꯅꯣꯏꯒꯤꯁꯦ
ꯃꯤ ꯂꯥꯛꯀꯗꯕꯁꯦ ꯍꯥꯏꯗꯤ ꯀꯩꯁꯨ ꯊꯣꯏꯗꯣꯛꯄ ꯂꯩꯇꯦꯗ ꯍꯥꯏꯗꯤ ꯍꯥꯏꯗꯤ ꯑꯗꯨꯝ ꯍꯥꯏꯗꯤ ꯀꯥꯡ ꯃꯌꯥꯅꯤꯅ ꯈꯦꯇ꯭ꯔꯤꯁꯤꯁꯨ ꯈꯤꯇꯪ ꯍꯧꯔꯒ ꯆꯥꯅꯤꯡꯕꯗꯤ ꯀꯨꯏꯗꯤ ꯀꯨꯏꯔꯕꯅꯦꯕ
ꯎꯝ
ꯑꯗꯨꯗ ꯍꯥꯏꯗꯤ ꯑꯗꯨꯝ ꯐꯔꯛ ꯇꯥꯔ ꯂꯩꯔꯦꯄꯥꯗꯍꯥꯟꯁꯦ ꯑꯩꯈꯣꯏ ꯃꯥꯅ ꯎꯁꯣꯏ ꯂꯩꯁꯤꯜꯂꯛꯄꯗꯨꯗ ꯑꯁꯤ ꯇꯧꯍꯧꯔꯒꯦ ꯍꯟꯗꯛ ꯃꯇꯥꯡꯁꯤꯗꯥꯟꯅ ꯈꯜꯂꯒ ꯇꯧꯒꯦꯅ ꯇꯧꯕꯅꯤꯗ ꯎꯝ ꯑꯗꯣ ꯅꯣꯏꯒꯤꯗꯤ ꯍꯟꯗꯛ ꯀꯦ ꯀꯥꯡ ꯃꯌꯥꯒꯤ ꯈꯦꯇ꯭ꯔꯤꯒꯨꯝꯕ ꯌꯨꯝꯗ ꯁꯦꯝꯕ ꯀꯩꯗꯧꯕ ꯌꯥꯎꯗ꯭ꯔꯕꯣ ꯌꯥꯎꯗ꯭ꯔꯤꯕꯣ
ꯑꯁ ꯑꯗꯨꯒ ꯑꯃꯇ ꯈꯪꯗꯦꯗ ꯍꯩꯇꯦꯗ ꯍꯥꯏꯗꯤ ꯅꯪ ꯍꯧꯖꯤꯛ ꯇꯧꯕꯗ ꯀꯔꯤ ꯀꯔꯤ ꯀꯃꯥꯏ ꯀꯃꯥꯏꯅ ꯁꯦꯝꯗꯣꯏꯅꯣꯅ ꯑꯩꯅ ꯍꯪꯒꯦꯅ ꯇꯩꯅ ꯀꯃꯥꯏ ꯀꯃꯥꯏ ꯍꯧꯒꯦꯗꯨꯕ ꯑ ꯑꯃꯇ ꯇꯧꯗꯣꯏꯅꯣ ꯆꯦꯡ ꯍ ꯉꯗꯣꯏꯔ ꯍ ꯍ ꯉꯗꯣꯏꯔ ꯍ
ꯑꯣ ꯑ ꯊꯥꯏꯌꯦ ꯊꯥꯏꯌꯦ ꯈꯦꯇ꯭ꯔꯤꯒꯤꯗꯤ ꯑꯗꯨꯝ ꯍꯥꯏꯗꯤ ꯑꯗꯨꯝ ꯃꯔꯣꯏ ꯃꯄꯥꯡ ꯅꯥꯀꯨꯞ ꯅꯥꯄꯤ ꯀꯩꯀꯩ ꯇꯤꯜꯍꯧ ꯀꯩꯀꯩ ꯈꯔ ꯈꯔ ꯑꯗꯨꯝ ꯁꯦꯝꯕ ꯌꯥꯕ ꯃꯔꯣꯏꯁꯤꯡ ꯈꯔ ꯁꯦꯝꯖꯤꯜꯂꯅꯤꯗꯅ
ꯎꯝ
ꯑꯗꯒꯤ ꯍꯋꯥꯏ ꯑꯁꯥꯡꯕꯤ ꯈꯔ ꯑꯗꯒꯤ ꯃꯣꯔꯣꯛ ꯑꯇꯦꯛꯄꯗꯣ ꯈꯔ ꯇꯪꯈꯥꯏ ꯇꯪꯈꯥꯏ ꯈꯥꯏꯗꯣꯛꯑꯒ ꯑꯗꯒꯤ ꯍꯋꯥꯏ ꯀꯇꯛꯀꯨꯝꯕ ꯈꯔ ꯑꯗꯒꯤ ꯑꯗꯨꯝ ꯏꯁꯥꯅ ꯍꯥꯞꯅꯤꯡꯉꯒꯗꯤ ꯍꯋꯥꯏ ꯃꯈꯜ ꯃꯈꯜ ꯈꯔ ꯈꯔ ꯃꯤꯛꯁ ꯇꯧꯔꯒ ꯑꯗꯨꯝ ꯍꯥꯞꯄꯁꯨ ꯌꯥꯏꯑ
ꯑꯣ ꯑꯣ
ꯑꯗꯨꯃꯥꯏꯅ ꯇꯧꯔꯒ ꯍꯥꯏꯗꯤ ꯊꯥꯎꯁꯦ ꯍꯥꯟꯅ ꯉꯧꯗꯣꯏꯅꯦꯕ ꯃꯔꯣꯏ ꯃꯔꯥꯡꯁꯤꯡꯁꯦ ꯍꯥꯏꯗꯤ ꯇꯤꯜꯍꯧ ꯑꯗꯩ ꯅꯥꯀꯨꯞꯄꯤ ꯃꯔꯣꯏꯁꯤꯡꯁꯦ
ꯑꯥ
ꯑꯗꯨꯒꯀ ꯍꯥꯏꯗꯤ ꯐꯥꯎ ꯀꯩꯅꯣꯁꯦ ꯑꯗꯨꯃꯥꯏꯅ ꯉꯥꯎꯁꯜꯂ ꯃꯇꯨꯡꯗ ꯍꯋꯥꯏ ꯀꯪꯇꯛꯀꯨꯝꯕꯁꯦ ꯁꯨꯝꯕꯁꯦ ꯍꯥꯟꯅ ꯍꯥꯆꯜꯂꯒ ꯉꯥꯏꯍꯥꯛ ꯉꯧꯕꯤꯔꯅꯤꯗꯅ
ꯑꯥ
ꯑꯗꯨꯗꯒꯤꯗꯤ ꯑꯩꯈꯣꯏꯅ ꯆꯦꯡꯁꯦ ꯑꯃꯨꯛ ꯍꯩꯖꯤꯟꯕꯤꯔꯅꯤ ꯑꯗꯨꯒ ꯆꯦꯡꯁꯤꯁꯨ ꯊꯥꯎꯒꯤꯗ ꯉꯥꯛꯇꯪ ꯄꯣꯛ ꯄꯣꯛꯅ ꯉꯥꯛꯊꯣꯛꯄꯤꯔꯅꯤ ꯑꯗꯨꯗꯒꯤ ꯤ ꯑꯩꯈꯣꯏꯅ ꯃꯆꯨ ꯌꯥꯏꯉꯪꯁꯦ ꯑꯃꯨꯛ ꯈꯔ ꯍꯥꯞꯄꯤꯔꯅꯤꯗꯅ ꯑꯗꯨꯒ ꯉꯧꯔꯅꯤ ꯉꯧꯔꯅꯤ ꯑꯗꯨꯒ ꯉꯁꯥꯏ ꯑꯩꯈꯣꯏꯅ ꯁꯦꯝꯂꯤꯕ ꯍꯋꯥꯏ ꯑꯁꯥꯡꯕꯤ ꯑꯗꯒꯤ ꯃꯣꯔꯣꯛ ꯇꯪꯈꯥꯏꯁꯦ ꯁꯤꯁꯦ ꯑꯃꯨꯛ ꯉꯧꯁꯟꯕꯤꯔꯅꯤ ꯑꯗꯨꯒ ꯉꯥꯏꯍꯥꯛ ꯊꯝꯃ ꯃꯇꯨꯡꯗ ꯑꯩꯈꯣꯏꯅ ꯆꯥꯅꯕ ꯆꯥꯡꯒꯤ ꯌꯦꯡꯉꯒ ꯍꯥꯏꯇꯥꯔꯦ ꯃꯍꯤꯁꯦ ꯍꯩꯖꯟꯕꯤꯔꯅꯤ ꯑꯗꯨꯒ ꯃꯍꯤ ꯀꯔꯤ
ꯘꯤꯅ ꯊꯥꯎ ꯕꯗꯥꯝ ꯃꯥꯟꯕ ꯑꯉꯧꯕ ꯑꯃ ꯂꯩꯕꯗꯣ
ꯑꯥ
ꯑꯗꯨꯗꯨ ꯍꯥꯞꯀꯗ꯭ꯔꯥ
ꯑꯗꯣ ꯍꯥꯏꯗꯤ ꯘꯤꯁꯦ ꯑꯩꯈꯣꯏꯅ ꯀꯩꯅꯣꯗꯣ ꯑ ꯆꯦꯡ ꯅꯠꯇ꯭ꯔꯒ ꯍꯋꯥꯏꯁꯦ ꯁꯤꯗ ꯇꯣꯠꯁꯤꯜꯂꯒ ꯍꯥꯞꯄꯁꯨ ꯌꯥꯏꯑꯦ ꯑꯗꯒꯤ ꯍꯣꯔꯦꯟ ꯑꯩꯈꯣꯏꯅ ꯈꯦꯆꯤ ꯂꯣꯏꯔꯀꯥꯟꯗ ꯘꯤ ꯇꯣꯠꯄꯅ ꯘꯤꯒ ꯑꯗꯒꯤ ꯑꯩꯈꯣꯏꯒꯤ ꯃꯔꯣꯏ ꯇꯤꯜꯍꯧ ꯈꯔꯒꯁꯨ ꯑꯗꯨꯝ ꯉꯧꯔꯒ ꯘꯤꯗꯨꯒ ꯑꯗꯨꯝ ꯑꯃꯨꯛ ꯃꯔꯣꯟ ꯑꯃ ꯇꯣꯠꯄꯁꯨ ꯑꯗꯨꯝ ꯌꯥꯎꯋꯦꯕꯀꯣ
ꯑꯣ ꯄꯤꯀꯦꯠ ꯀꯌꯥꯃꯨꯛꯀꯗꯤ ꯍꯥꯞꯄꯤ
ꯘꯤꯔꯥ
ꯎꯝ
ꯑ ꯘꯤꯁꯦ ꯑꯗꯨꯝ ꯍꯥꯏꯗꯤ ꯌꯥꯝ ꯍꯥꯞꯄ ꯑꯗꯨꯝ ꯃꯍꯥꯎ ꯂꯩꯅꯕ ꯍꯥꯏꯇꯥꯔꯦ ꯌꯥꯝ ꯍꯥꯞꯆꯤꯜꯂꯒꯗꯤ ꯑꯩꯈꯣꯏ ꯘꯤꯁꯤꯗꯤ ꯂꯦꯛꯊꯣꯛꯏꯗꯅꯀꯣ ꯑꯗꯨꯅ ꯌꯥꯝ ꯍꯥꯆꯤꯟꯕꯗꯤ ꯌꯥꯗꯦ ꯑꯩꯈꯣꯏꯅ ꯈꯦꯆꯤ ꯃꯑꯣꯡꯗꯨꯒꯤ ꯃꯇꯨꯡ ꯃꯇꯨꯡꯏꯟꯅ ꯍꯥꯏꯗꯤ ꯑꯗꯨꯝ ꯆꯦꯡ ꯀꯦ ꯖꯤ ꯑꯃꯒꯨꯝꯕ ꯑꯗꯩ ꯑꯃ ꯈꯤꯇꯪ ꯍꯦꯟꯕꯒꯨꯝꯕ ꯊꯣꯡꯉꯒꯗꯤ ꯑꯗꯨꯝ ꯘꯤꯁꯦ ꯆꯥꯃꯁ ꯏꯁꯄꯨꯟ ꯑꯃꯒꯨꯝꯕ ꯑꯗ ꯒꯤ ꯑꯃ ꯈꯤꯇꯪ ꯍꯦꯟꯕ ꯑꯗꯨꯒꯨꯝꯕ ꯍꯥꯞꯄꯁꯨ ꯌꯥꯏꯌꯦ
ꯎꯝ
ꯑꯗꯨ ꯒ ꯑꯗꯨꯝ ꯊꯨꯝꯁꯦ ꯈꯦꯆꯤꯗ ꯊꯨꯝ ꯊꯥꯛꯄꯁꯦ ꯑꯗꯨꯝ ꯍꯥꯏꯗꯤ ꯌꯥꯝ ꯑꯗꯨꯝ ꯃꯑꯣꯡ ꯌꯦꯡꯉꯒ ꯍꯥꯏꯇꯥꯔꯦ ꯅꯝꯒꯗꯕ ꯆꯥꯡꯗ
ꯑꯥ
ꯊꯥꯛꯄꯤꯒꯗꯕꯅꯦ ꯑꯗꯣ ꯈꯦꯆꯁꯦ ꯊꯨꯝ ꯌꯥꯛꯑꯒꯗꯤ ꯃꯍꯥꯎꯇꯦꯕꯀꯣ ꯑꯗꯨꯅ ꯊꯨꯝꯒꯤ ꯆꯥꯡꯁꯤꯁꯨ ꯈꯤꯇꯪ ꯑꯗꯨꯝ ꯌꯦꯡꯉꯒ ꯍꯥꯞꯄꯤꯔꯅꯤ
ꯑꯗꯨꯝ ꯈꯤꯇꯪ ꯆꯝꯇꯛꯅ ꯆꯥꯕꯅꯗꯤ ꯐꯩꯗ ꯍꯥꯏꯗꯤ ꯏꯟꯖꯥꯡ ꯃꯌꯥꯝ ꯇꯣꯠꯂꯛꯑꯒ ꯆꯥꯔꯛꯇꯣꯏꯅꯤꯅ ꯆꯥꯅꯈꯤꯗꯣꯏꯅꯦꯕ ꯑꯗꯨꯝ
ꯑ ꯍꯥꯏꯗꯤ ꯈꯦꯆꯤꯗ ꯊꯨꯝ ꯈꯔ ꯀꯟꯈ꯭ꯔꯒꯗꯤ ꯑꯃꯨꯛ ꯑꯗꯤ ꯃꯍꯥꯎꯁꯦ ꯑꯗꯨꯝ ꯄꯨꯂꯞ ꯃꯥꯡꯕꯒ ꯑꯗꯨꯝ ꯆꯞ ꯃꯥꯟꯅꯗꯣꯏꯅꯦꯕ ꯑꯗꯨꯨꯃꯥꯏꯅ ꯇꯧꯔꯅꯤ ꯑꯗꯨꯒ ꯑ ꯎꯇꯤꯒꯤ ꯑꯣꯏꯅꯗꯤ ꯅꯪꯁꯨ ꯑꯗꯨꯝ ꯍꯥꯏꯗꯤ ꯑ ꯇꯣꯏꯅ ꯊꯣꯡꯒꯟꯕꯅꯤꯅ ꯎꯇꯤꯒꯤꯗꯤ ꯅꯪꯅꯁꯨ ꯍꯦꯟꯅ ꯈꯪꯉꯝꯃꯅꯤ ꯑꯗꯨꯒ ꯑꯩꯅ ꯍꯧꯖꯤꯛ ꯑꯃꯨꯛ ꯍꯥꯏꯅꯤꯡꯉꯛꯏꯁꯤꯅ ꯄꯀꯧꯔꯥꯁꯦ ꯄꯀꯧꯔꯥ ꯍꯧꯕꯒꯤꯁꯦ ꯑꯃꯨꯛ ꯍꯥꯏꯅꯤꯡꯉꯛꯑꯦꯕꯀꯣ ꯄꯀꯧꯔꯥ ꯒꯤꯁꯦ ꯑꯩꯈꯣꯏꯅ ꯕꯦꯁꯟꯁꯦ ꯈꯔ ꯂꯧꯕꯤꯔꯅꯤ ꯑꯗꯨꯗꯨꯒ ꯑ ꯑꯩꯈꯣꯏ ꯃꯔꯣꯏ ꯅꯥꯀꯨꯞꯄꯤꯁꯦ ꯁꯤꯁꯦ ꯈꯤꯇꯪ ꯀꯨꯞꯅ ꯀꯨꯞꯅ ꯁꯣꯏꯕꯤꯔꯅꯤꯗꯅ ꯑꯗꯨꯗꯩꯩꯗꯤ ꯑꯩꯈꯣꯏꯅ ꯖꯤꯔꯥ ꯑꯁꯨꯕ ꯑꯗꯒꯤ ꯑ ꯃꯤꯔ ꯆꯤ ꯄꯥꯎꯗꯔ ꯍꯥꯏꯗꯤ ꯃꯣꯔꯣꯛ ꯃꯆꯨꯁꯦ ꯁꯤ ꯑꯃꯨꯛ ꯈꯤꯇꯪ ꯍꯥꯞꯄꯤꯔꯅꯤ ꯑꯗꯒꯤ ꯑꯩꯈꯣꯏꯅ ꯎ ꯃꯆꯨ ꯐꯖꯅꯕꯅ ꯌꯥꯏꯉꯪꯒꯨꯝꯕ ꯈꯔ ꯑꯃ ꯍꯥꯞꯄꯤꯔꯅꯤ ꯑꯗꯒꯤ ꯊꯨꯝ ꯍꯥꯞꯄꯤꯔꯅꯤ ꯑꯗꯨꯒ ꯑꯩꯈꯣꯏꯅ ꯁꯣꯗꯥ ꯕꯥꯏꯒꯞꯁꯦ ꯑꯩꯈꯣꯏꯅ ꯀꯦꯖꯤ ꯈꯛꯇꯪ ꯍꯥꯏꯗꯤ ꯑꯥ ꯑꯩꯈꯣꯏ ꯁꯣꯗꯥ ꯕꯦꯀꯞꯁꯦ ꯍꯥꯞꯄꯅꯤꯅ ꯈꯤꯇꯪ ꯀꯩꯅꯣ ꯀꯥꯝꯈꯠꯍꯟꯗꯣꯏꯅꯦꯕꯀꯣ ꯑꯗꯨꯒ ꯁꯣꯗꯥ ꯕꯦꯀꯞꯁꯦ ꯍꯥꯞꯇ꯭ꯔꯒꯗꯤ ꯑꯩꯈꯣꯏꯒꯤ ꯕꯣꯔꯥꯁꯦ ꯍꯣꯔꯦꯟ ꯂꯧꯊꯔꯒ ꯏꯪꯊꯔꯛꯄ ꯀꯥꯟꯗ ꯑꯩꯈꯣꯏ ꯀꯟ ꯀꯟ ꯂꯥꯎꯕꯗꯣ ꯑꯗꯨꯃꯥꯏꯅꯅ ꯁꯣꯗꯥꯕꯩꯒꯞꯁꯦ ꯀꯦꯖꯤꯛ ꯈꯛꯇꯪ ꯍꯥꯏꯗꯤ ꯆꯥꯃꯁ ꯑꯃꯒꯤ ꯁꯔꯨꯛ ꯃꯔꯤ ꯊꯣꯛꯄꯒꯤ ꯁꯔꯨꯛ ꯑꯃꯒꯤ ꯆꯥꯡꯇꯪ ꯍꯥꯏꯇꯥꯔꯦꯀꯣ ꯑꯗꯨꯃꯥꯏꯅ ꯈꯤꯇꯪ ꯍꯥꯞꯄꯤꯔꯅꯤ ꯑꯗꯨꯒ ꯑꯩꯈꯣꯏ ꯁꯤꯁꯦ ꯍꯥꯟꯅ ꯐꯖꯅ ꯃꯤꯛꯁ ꯇꯧꯕꯤꯔꯒ ꯏꯁꯤꯡꯁꯦ ꯈꯖꯤꯛ ꯈꯖꯤꯛ ꯍꯩꯔꯒ ꯐꯖꯅ ꯑꯩꯈꯣꯏ ꯗꯣꯠꯄꯤꯔꯅꯤꯗꯅ
ꯑꯥ
ꯑꯗꯨꯒ ꯊꯥꯎꯁꯦ ꯁꯥꯍꯜꯂ ꯃꯇꯨꯡꯗ ꯄꯀꯧꯋꯥꯁꯦ ꯊꯥꯗꯔꯒ ꯑꯗꯨꯝ ꯉꯥꯏꯍꯥꯛ ꯑꯣꯏꯁꯜꯍꯜꯂꯅꯤ ꯑꯗꯨꯒ ꯑꯩꯈꯣꯏꯅ ꯉꯥꯏꯍꯥꯥꯛ ꯑꯣꯏꯁꯜꯂꯛꯑ ꯃꯇꯨꯡꯗ ꯑꯩꯈꯣꯏꯅ ꯄꯀꯧꯔꯥꯁꯤꯗ ꯏꯁꯤꯡꯁꯦ ꯏꯁꯤꯡ ꯑꯆꯝꯕꯁꯦ ꯈꯤꯇꯪ ꯊꯈꯤꯆꯟꯕꯤꯕ ꯏꯁꯤꯡ ꯑꯆꯝꯁꯦ ꯈꯤꯇꯪ ꯀꯈꯤꯛ ꯆꯟꯕꯤꯕꯗꯨꯅ ꯍꯥꯏꯗꯤ ꯃꯥꯒꯤ ꯀꯩꯅꯣꯁꯦ ꯃꯍꯨꯠ ꯃꯍꯨꯠ ꯇꯧꯔ ꯑꯩꯈꯣꯏ ꯄꯀꯧꯂꯥꯒꯤ ꯕꯣꯂꯥꯁꯦ ꯑꯩꯈꯣꯏ ꯄꯥꯝꯈꯠꯍꯟꯕ ꯍꯥꯏ ꯇꯥꯥꯏꯔꯦ ꯆꯥꯎꯊꯣꯛꯍꯟꯕ ꯑꯗꯨꯗꯒꯤ ꯃꯥꯒꯤ ꯁꯦꯞꯁꯦ ꯐꯖꯍꯜꯂꯦꯕꯀꯣ ꯑꯗꯨꯃꯥꯏꯅ ꯇꯧꯔꯒ ꯑꯗꯨꯝ ꯃꯊꯛ ꯃꯈꯥ ꯑꯗꯨꯃꯥꯏꯅ ꯏꯁꯤꯡ ꯈꯤꯛꯆꯟꯕꯤꯔꯥ ꯃꯇꯨꯡꯗ ꯉꯍꯥꯛꯀ ꯂꯩꯔꯒ ꯃꯊꯛ ꯃꯈꯥ ꯑꯣꯜ ꯑꯣꯜꯂꯒ ꯑꯗꯨꯝ ꯉꯥꯏꯍꯥꯛ ꯇꯧꯔ ꯃꯇꯨꯡꯗ ꯑꯗꯨꯝ ꯍꯥꯏꯗꯤ ꯌꯥꯝ ꯊꯨꯅꯁꯨ ꯑꯗꯨꯝ ꯃꯨꯟꯕꯅꯦꯕꯀꯣ ꯑꯗꯨꯒ ꯑꯗꯨꯝ ꯃꯆꯨꯁꯦ ꯑꯗꯨꯝ ꯕ꯭ꯔꯥꯎꯟ ꯑꯣꯏ ꯀꯩ ꯑꯣꯏ ꯌꯦꯜꯂꯣꯗꯒꯤ ꯈꯤꯇꯪ ꯆꯪꯁꯤꯜꯂꯛꯄ ꯇꯥꯏꯃꯤꯡꯁꯤꯗ ꯑꯩꯈꯣꯏꯅ